ꯎꯝ ꯇꯥꯕ꯭ꯔꯣ ꯇꯥꯏ ꯇꯥꯏꯌꯦ ꯀꯩꯅꯣꯗ ꯂꯩꯔꯤ ꯃꯥꯜꯂꯦꯕꯨ ꯐꯃꯨꯡꯗ ꯎꯝ
ꯑꯗꯨ ꯏꯅꯦꯅꯦ ꯃꯤꯅꯤꯠ ꯈꯔ ꯌꯥꯒꯅꯤ ꯍꯥꯏꯕꯗꯣ
ꯑꯗꯣ ꯀꯔꯃꯥꯏꯅꯣ ꯃꯤꯅꯤꯠ ꯈꯔꯥ ꯉꯥꯛꯇ ꯃꯤꯅꯤꯠ ꯈꯔꯥ ꯉꯥꯛꯇ ꯌꯥꯅꯤ ꯍꯥꯏꯕꯗꯣ ꯀꯔꯝꯃꯥꯏꯅꯅꯣ
ꯎꯝ ꯍꯨꯝ ꯍꯨꯝ ꯍꯧꯖꯤꯛ
ꯍꯧꯖꯤꯛ ꯉꯥꯛꯇꯪ ꯂꯩꯔꯗꯤ ꯊꯕꯛ ꯆꯠꯀꯗꯕꯗꯨꯒꯤ ꯑꯣ ꯑꯆꯥ ꯆꯥ
ꯅꯪ ꯕꯣꯜ ꯌꯦꯡꯕ꯭ꯔꯣ
ꯃꯌꯦꯛ ꯁꯦꯡꯗꯦꯗ
ꯎꯝ
ꯆꯥꯛ ꯏꯟꯁꯥꯡ ꯊꯣꯡꯕ ꯂꯣꯏꯔꯦꯗ ꯑꯩꯈꯣꯏꯗꯤ
ꯏꯁ ꯉꯜꯂꯦꯍꯦ
ꯑꯦ ꯐꯖꯕ꯭ꯔꯣꯅꯦ
ꯈꯪꯗꯦ
ꯈꯪꯗꯦ ꯊꯥꯖꯁꯤꯔ ꯊꯥꯖꯔꯣꯏꯁꯤꯔ ꯐꯔꯦ ꯐꯔꯦ ꯗꯨꯝ ꯊꯥꯖꯔꯣ
ꯎꯗꯔꯕꯅꯤꯅꯥꯀꯣ ꯎꯗꯔꯕꯅꯤꯅ ꯀꯣꯔꯦ ꯅꯪꯒꯤꯗꯨꯗꯤ ꯌꯥꯔꯦꯗ ꯊꯥꯖꯕ ꯋꯥꯠꯄꯒꯤ ꯋꯥꯔꯤꯅꯤ ꯅꯪꯅꯤꯗꯨ ꯎꯝ ꯌꯦꯡꯂꯣꯏꯔꯕꯣ꯫
ꯌꯦꯡꯗꯦꯗ ꯑꯩ ꯉꯔꯡꯗꯤ ꯑꯗꯨꯝ ꯇꯨꯝꯒꯔꯦ
ꯕꯣꯔ ꯌꯦꯡꯒꯦꯅ ꯍꯥꯏꯅꯗꯤ ꯄꯨꯡ ꯑꯃ ꯐꯥꯎꯗꯤ ꯂꯩꯕꯅꯦꯕ ꯑꯩꯗꯣ
ꯍꯣꯏ ꯑ ꯇꯣꯡꯈ꯭ꯔꯕꯣꯅꯦ ꯃꯤꯠꯅ ꯌꯥꯗ꯭ꯔꯕꯗꯨꯂꯣ
ꯎꯝ
ꯉꯔꯥꯡ ꯀꯩꯅꯣ ꯏꯃꯥꯟꯅꯕ ꯑꯃꯒ ꯋꯥꯔꯤ ꯁꯥꯕꯅꯦꯕ
ꯎꯝ ꯑꯗꯨꯗꯣ
ꯑꯗꯨꯝ ꯀꯨꯏꯅ ꯁꯥꯈ꯭ꯔꯕ ꯁꯃꯨꯠ ꯃꯨꯠꯇꯕ ꯑꯗꯨꯒꯤ ꯉꯝꯗꯕꯩ ꯃꯨꯠꯊꯠꯈ꯭ꯔꯣ ꯍꯥꯏꯔꯒ ꯃꯨꯠꯊꯠꯂ ꯇꯨꯝꯕ
ꯎꯝ
ꯍꯟꯃꯟꯈ꯭ꯔꯕ ꯋꯥꯉꯥꯡꯅꯤꯉꯥꯏ ꯂꯩꯇ꯭ꯔꯕ
ꯑꯦ ꯂꯚ ꯏꯁꯇꯣꯔꯤꯒꯨꯝꯕ ꯈꯔ ꯂꯤꯗꯧꯕꯅꯤꯅꯦ ꯑꯗꯨ ꯃꯇꯥꯡꯗꯗꯤ
ꯑꯁ
ꯀꯨꯏꯃꯟꯕꯩꯀꯣ ꯑꯩꯁꯦ ꯋꯥꯈ꯭ꯔꯕ ꯀꯩꯅꯣ ꯀꯞꯄꯁꯨ ꯈꯔ ꯌꯥꯎꯕ ꯀꯩꯅꯣ ꯇꯧꯕ ꯑꯗꯨꯃꯥꯏꯅ ꯂꯥꯏꯐ ꯏꯁꯇꯣꯔꯤ ꯂꯤꯔꯝꯕꯅꯦ ꯑꯗꯨ ꯑꯗꯨ ꯃꯇꯥꯡꯗꯗꯤ ꯅꯡꯒꯤꯁꯦ ꯅꯡ ꯆꯠꯄ ꯋꯥꯔꯤ ꯌꯥꯝ ꯌꯥꯎꯒꯗꯕ ꯃꯥꯜꯂꯦ
ꯍꯥ ꯍꯥ ꯍꯥ ꯍꯥ ꯍꯥ ꯍꯥ
ꯍꯦꯔ ꯀꯞꯇꯦꯗꯥ ꯑꯩꯈꯣꯏ ꯑꯣ ꯀꯞꯇꯦꯗꯥ ꯑꯩꯈꯣꯏꯗꯤ
ꯏꯁ ꯅꯨꯄꯥꯁꯨ ꯀꯞꯄꯅꯤꯍꯦ ꯅꯪ ꯌꯥꯝ ꯀꯞꯀꯗꯕ ꯃꯥꯜꯂꯦ
ꯑꯁ ꯀꯥꯞꯇꯦ ꯀꯥꯞꯇꯦ ꯃꯤ ꯁꯤꯕ ꯐꯥꯎ ꯀꯥꯞꯇꯦꯔꯒ ꯂꯣꯏꯔꯦ ꯅꯪꯁꯨ ꯎꯝ ꯍꯦꯟꯃꯟꯗ꯭ꯔꯣ ꯅꯪꯗꯨꯗꯤ ꯑꯦꯍꯥ ꯑꯨꯝ
ꯉꯔꯥꯡ ꯐ꯭ꯔꯤꯔꯣ ꯍꯥꯏꯔꯒ ꯉꯥꯏꯍꯥꯛꯇ ꯉꯥꯏꯌꯧ ꯍꯥꯏꯔꯣ ꯁꯨꯃꯥꯏ ꯍꯥꯏꯔꯛꯇꯣꯏꯅꯦ
ꯎꯝ ꯉꯔꯥꯡ ꯉꯔꯥꯡ ꯀꯩꯅꯣ ꯄꯨꯡ ꯑꯅꯤ ꯍꯦꯜꯂꯦ ꯀꯩꯅꯣ ꯇꯧꯕ ꯁꯛꯁꯨ ꯈꯪꯗꯦ ꯀꯔꯝꯍꯥꯏꯅꯗꯣ ꯑꯁ ꯑꯗꯨꯨꯗꯤ ꯀꯃꯥꯏꯅ ꯅꯨꯄꯤꯔꯣ ꯍꯣꯏ ꯑꯗꯨꯝ ꯉꯥꯡꯗꯨꯅ ꯂꯩꯔꯣ ꯊꯝꯒꯔꯒꯦ ꯑꯩꯪ ꯂꯩꯔꯝꯃꯔꯣꯌꯗ ꯊꯝꯈ꯭ꯔꯒꯦ ꯀꯩꯅꯣ ꯇꯧꯔꯒꯦ ꯍꯥꯏꯔꯁꯨ ꯌꯥꯗꯦ ꯑꯩꯈꯣꯏꯁꯦ ꯄꯨꯡ ꯑꯃ ꯍꯦꯟꯕꯅꯦꯕ ꯑꯗꯨꯝ ꯃꯇꯝꯗꯣ ꯄꯨꯡ ꯕꯥꯔꯣꯗꯤ ꯍꯦꯟꯗꯣꯛꯄ ꯑꯗꯨꯗ ꯑꯩꯗꯣ ꯌꯥꯝ ꯇꯨꯝꯅꯤꯡꯉ꯭ꯔꯦꯕꯣ ꯑꯩ ꯁꯥꯕ ꯌꯥꯗ꯭ꯔꯦꯕ
ꯑꯩ ꯇꯨꯝꯅꯤꯡꯉꯦꯗ ꯊꯝꯈ꯭ꯔꯣ ꯍꯥꯏꯕꯒꯤ ꯃꯉꯣꯟꯗ ꯀꯥꯈꯟꯕ
ꯑꯁ ꯉꯥ ꯉꯔꯥꯡ ꯀꯩꯅꯣ ꯇꯧꯕꯗꯨꯗ ꯀꯣꯜ ꯁꯦꯟꯇꯔ ꯌꯥꯎꯕꯁꯤꯗ ꯉꯔꯥꯡꯅ ꯈ꯭ꯋꯥꯏꯗ ꯆꯤꯡꯕ ꯅꯨꯃꯤꯠ ꯇꯥꯔꯦ ꯀꯩꯒꯤꯅꯣ ꯑꯩꯅ ꯀꯩꯅꯣ ꯇꯧꯕ ꯑꯥ ꯇꯤꯚꯤꯒꯨꯝꯕ ꯒ꯭ꯂꯥꯁꯀꯨꯝꯕ ꯍꯪꯅꯦꯅꯕ ꯍꯪꯒꯅꯨ ꯇꯥꯛꯑꯣꯏ ꯑꯗꯨꯃꯥꯏꯅ ꯔꯦꯛ ꯔꯦ ꯊꯔꯛꯄ ꯁꯨꯍꯥꯏ ꯍꯥꯏꯔꯣꯏ ꯑꯩꯉꯣꯟ ꯑꯁ ꯑꯩꯗꯤ ꯎꯄꯥꯏ ꯂꯩꯇ꯭ꯔꯦ ꯑꯗꯨꯝ ꯀꯩꯅꯣꯐꯧ ꯉꯥꯡꯍꯟꯈ꯭ꯔꯦ ꯑꯩꯅ ꯎꯝ ꯍꯣꯏ ꯑꯗꯨꯃꯥꯏꯅ ꯑꯁ ꯂ‌ꯣꯏꯔ‌ꯦ ꯑꯗꯨ ꯉꯔꯥꯡꯗꯣ ꯑꯗꯨꯔꯣꯝꯗ ꯀꯩꯅꯣ ꯈꯔ ꯇꯧ ꯃꯥꯜꯂꯦ ꯅꯣꯡ ꯈꯔ ꯃꯪ ꯃꯥꯜꯂꯦ ꯃꯥꯅ ꯍꯥꯏꯕꯁꯦ ꯋꯥꯔꯤꯗꯣ ꯇꯥꯔ‌ꯦ ꯑꯩ ꯀꯩꯅꯣ ꯇꯧꯔꯦ ꯑꯗꯣ ꯅꯪꯗꯤ ꯀꯔꯝꯕ ꯋꯦꯗꯔ ꯄꯥꯝꯕ꯭ꯔꯣ ꯁꯥꯕ ꯄꯥꯝꯕ꯭ꯔꯣ ꯏꯪꯕ ꯄꯥꯝꯕ꯭ꯔꯣ ꯍꯥꯏꯔꯒ ꯃꯥꯅ ꯏꯪꯕ ꯄꯥꯝꯃꯦ ꯑꯁꯤꯅꯤꯗꯥ
ꯎꯝ
ꯑꯗꯨꯒ ꯁꯥꯔ‌ꯦ ꯍꯥꯏꯗꯤ ꯃꯦꯀꯞꯇꯨ ꯂꯣꯏꯅ ꯃꯥꯡꯉꯦ ꯍꯥꯏꯌꯦ ꯃꯥ ꯃꯦꯀꯞ ꯇꯧꯕꯗꯨ ꯂꯣꯏꯅ ꯃꯥꯡꯉꯦ ꯍꯥꯏꯌ‌ꯦ ꯀꯥ ꯀꯩꯅ‌ꯣ ꯑꯣꯏ ꯃꯥꯜꯂꯦꯗ꯫ ꯅꯍꯥꯒꯨꯝꯕ ꯑꯣꯏ ꯃꯥꯜꯂꯦꯗ ꯑꯁ ꯄ‍ꯦꯠꯄꯗꯤ ꯄꯦꯠꯄꯗꯤ ꯄꯦ ꯄ‌ꯦ ꯄꯦ ꯄ‌ꯦ ꯑꯗꯨꯝ ꯉꯥꯡ ꯂꯩꯔꯦ ꯃꯥ
ꯄꯦꯠꯄꯗꯨꯅ ꯐꯕꯅꯤꯅꯦ ꯅꯪꯁꯨ ꯄꯦꯠꯇꯗꯤ ꯃ‌ꯣꯏ
ꯑꯁ ꯃꯥꯥꯏ ꯑꯗꯨꯗꯤ ꯍꯦꯟꯖꯤꯟ ꯃꯥꯜꯂꯦꯗ
ꯑꯣ
ꯃꯤꯠ ꯍꯣꯏ ꯀꯩꯅꯣꯒꯨꯝꯕ ꯑꯗꯨꯝ ꯀ꯭ꯔꯦ ꯍꯥꯏꯅꯤ ꯍꯥꯏꯔꯣꯏꯒꯦ ꯌꯥꯔꯦ ꯀꯩꯍꯥꯏꯅꯣ ꯑꯗꯣ ꯍꯥꯏꯔ‌ꯣꯏꯒꯦ ꯌꯥꯅꯤ ꯍꯥꯏ ꯍꯥꯏ ꯍꯥꯏꯔꯗꯤ ꯃꯤ ꯃꯤꯅ ꯆꯤꯛꯀꯗꯕ ꯂꯩꯕ
ꯀꯤꯍꯦ ꯅꯣꯏꯗꯨꯗꯤ
ꯎꯝ ꯉꯔꯥꯡꯗꯤ ꯕꯣꯜ ꯐꯖꯕ ꯃꯥꯜꯂꯤꯅꯦ ꯑꯩ ꯉꯝꯗꯦ ꯍꯥꯏ ꯉꯝꯗ꯭ꯔꯦ ꯅꯨꯡꯉꯥꯏꯇ꯭ꯔꯦꯗ ꯅꯨꯡꯉꯥꯏꯇ꯭ꯔꯦꯗ ꯏꯌꯥꯝꯕ ꯅꯦꯃꯥꯔꯗ‌ꯣ
ꯅꯌꯥꯝꯕꯅꯤ ꯍꯥꯏꯔ ꯌꯦꯡꯁꯨ ꯌꯦꯡꯗ꯭ꯔ‌ꯦ ꯅꯨꯡꯉꯥꯏꯇꯦ ꯑꯩ
ꯑꯦ ꯑꯩꯗꯤ ꯕ꯭ꯔꯥꯖꯤꯜꯃꯛꯇꯤ ꯅꯠꯇ꯭ꯔꯦ
ꯑꯆꯥ
ꯑꯩꯒꯤ ꯀꯩꯅꯣꯗꯨꯅ ꯃꯔꯨꯞꯇꯨꯅ ꯑꯥꯔꯖꯦꯟꯇꯤꯅꯥ ꯑꯩꯅ ꯄꯣꯔꯇꯨꯒꯜꯅꯦꯕ ꯌꯦꯠ ꯅꯥꯕꯁꯤꯗꯤ ꯌꯦꯠꯅꯥꯕ ꯁꯤꯗꯤ ꯏꯕꯅꯤ ꯌꯦꯠꯅꯥꯔꯁꯨ ꯀꯩꯅꯣ ꯇꯧꯗꯣꯏꯕ ꯑꯗꯨꯝ ꯗꯥꯏꯔꯦꯛ ꯗꯥꯏꯔꯦꯛꯇ ꯉꯥꯡꯅꯗꯃꯤꯅꯦ ꯀꯣꯏꯔ ꯀꯣꯏꯔ ꯌꯦꯠ ꯅꯥꯕꯤꯗꯨꯅꯦꯕ
ꯌꯥꯝ ꯐꯩꯅꯦ
ꯆꯥꯛ ꯏꯟꯁꯥꯡꯗꯤ ꯀꯅꯥ ꯊꯣꯡꯒ‌ꯦꯔꯣ ꯆꯥꯛ ꯏꯟꯖꯥꯡ ꯑꯥ
ꯑꯥ ꯏꯅꯥꯎꯅꯨꯄꯤꯅ ꯊꯣꯡꯒꯅꯤ
ꯎꯝ ꯅꯪꯁꯨ ꯆꯥꯛ ꯏꯟꯁꯥꯡ ꯅꯅꯥꯎꯅꯨꯄꯤꯕꯨ ꯀꯩꯅꯣ ꯇꯧꯔꯒ ꯊ꯭ꯔꯤꯇꯟ ꯇꯧꯔ ꯊꯣꯡꯉꯣ ꯇꯨꯈꯠꯂꯣ ꯍꯥꯏꯅ ꯇꯧꯔ ꯂꯩꯔꯕ ꯈꯪꯗꯦꯕꯣ
ꯇꯧꯗ‌ꯦꯗ
ꯎꯗꯕꯅꯦꯅ ꯍꯥꯏꯕ ꯉꯝꯗꯦꯀ‌ꯣ
ꯎꯝ ꯑꯁ ꯑꯩꯗꯤ
ꯑꯩꯗꯤ ꯑꯂꯥꯔꯝ ꯊꯝꯃꯒ ꯇꯨꯝꯒꯅꯦꯕꯀꯣ ꯍ‌ꯣꯏ ꯑꯗꯨ ꯍꯧꯒꯠꯇꯤ ꯁꯨꯡꯍꯧ ꯍꯧꯒꯠ ꯇ‌ꯩꯕ ꯅꯨꯄꯤꯁꯦ ꯑꯗꯨꯃꯥꯏꯅ ꯇꯧꯕ꯭ꯔꯣꯅꯦ
ꯄꯨꯡ ꯇꯔꯨꯛꯇꯒ ꯄꯨꯡ ꯃꯉꯥꯗꯒ ꯑꯦꯂꯥꯝ ꯊꯝꯕꯅꯦ ꯑꯗꯨ
ꯃꯨꯊꯠꯂ ꯑꯗꯨꯝ ꯇꯨꯝꯃꯦ ꯎꯝ ꯀꯩꯅ‌ꯣꯗ ꯂꯩꯕꯅꯤꯅ ꯅꯪꯉ‌ꯣꯟ ꯍꯣꯏ ꯍꯣꯏ
ꯅꯪꯉꯣꯟꯗꯒꯤ ꯑꯩꯒꯤ ꯃꯈꯣꯟ ꯌꯥꯝ ꯊꯣꯛꯑꯦꯅꯦ
ꯍꯣꯏꯅꯤ ꯎꯀꯣ ꯎꯝ ꯑꯦꯉꯣꯟꯗ
ꯎ ꯌꯦꯡꯁꯤꯔꯥ ꯅꯪ ꯑꯦꯞꯇꯦ ꯁꯥꯠꯄꯒꯤꯔꯣ ꯇꯥꯗ꯭ꯔꯦ ꯍꯧꯖꯤꯛꯇꯤ
ꯎꯝ
ꯑꯁ ꯍꯥꯏꯗꯤ ꯑꯩꯅ ꯉꯥꯡꯕꯗ ꯑꯗꯨꯝ ꯇꯥꯔꯒ ꯂꯩꯕꯅꯤꯅꯦ
ꯄꯤꯁꯥꯏ ꯍꯥꯏꯕ ꯌꯥꯗ꯭ꯔꯣ ꯗꯣ
ꯑꯩꯗꯤ ꯑꯗꯨꯝ ꯃꯍꯧꯁꯥꯔꯅ ꯈꯟꯕ ꯑꯇꯣꯞꯄꯗꯁꯨ ꯁꯨꯃꯥꯏꯅ ꯇꯧꯕꯀꯣ
ꯎꯝ
ꯑ ꯃꯍꯧꯁꯥꯔꯅ ꯈꯟꯕꯤꯕꯒꯤ ꯋꯥꯅꯦꯇ
ꯀꯩꯅꯣ ꯀꯔꯤ ꯊꯕꯛ ꯂ‌ꯣ ꯆꯠꯄ ꯍꯥꯏꯕ ꯊꯕꯛ ꯆꯠꯅꯤ ꯍꯥꯏꯕ
ꯊꯕꯛꯅꯦ ꯊꯕꯛ
ꯈꯪꯉꯦꯕ ꯊꯕꯛꯇꯤ ꯊꯕꯛꯅꯦꯕ ꯑꯗꯨ ꯀꯔꯝꯕ ꯊꯕꯛ
ꯆꯪꯗ꯭ꯔꯦ ꯀꯔꯝꯕ ꯊꯕꯛꯅꯣ ꯍꯥꯏꯔꯣ ꯑꯩ ꯍꯥꯏꯒꯦ ꯑꯩꯁꯨ
ꯑꯩꯁꯨ ꯍꯥꯏꯔꯣꯏ
ꯍꯪꯒꯨ ꯑꯩꯥꯏꯅ
ꯍꯪꯅꯨ ꯌꯥꯏꯅꯦ ꯑꯗꯨ ꯅꯨꯄꯤꯗꯨ ꯆꯍꯤꯁꯨ ꯍꯥꯏꯕꯤꯗꯕ ꯅꯉꯣꯟꯗ ꯑꯉꯥꯡ ꯑꯣꯏꯔꯝꯃꯅꯤ ꯃꯥꯗꯣ
ꯑꯉꯥꯡꯍꯣꯏꯩ ꯃꯥꯜꯂꯦ ꯍꯣꯏ ꯃꯆꯤꯟ ꯃꯅꯥꯎ ꯃꯔꯤ ꯂꯩꯌꯥꯌꯦꯏ ꯃꯆꯤꯟ ꯃꯅꯥꯎ ꯃꯔꯤꯗꯨꯗ ꯏꯅꯥꯎ ꯅꯨꯄꯥꯗꯨꯅ ꯂꯥꯁꯅꯦꯅꯦ ꯍꯥꯏꯕꯅꯤꯗ ꯑ ꯅꯪꯗꯤ ꯀꯩꯅꯣ ꯂꯥꯏꯔꯤꯛ ꯇꯝꯕ ꯂꯣꯏꯔꯕ ꯍꯥꯏꯔꯒ ꯑꯗꯨꯒꯨꯝꯕ ꯍꯪꯉꯣꯏ ꯍꯥꯏꯕꯣ
ꯃꯤꯈꯔꯥ ꯍꯥꯏꯅꯤꯡꯗꯕꯁꯨ ꯂꯩꯕꯅꯤ ꯑꯗꯨꯒꯤꯅꯤ
ꯍꯣꯏ ꯍꯣꯏ ꯑꯗꯨ ꯃꯈꯐꯝꯗꯨꯅꯛ ꯀꯩꯅꯣ ꯇꯧꯋꯦ ꯈꯅꯍꯥ ꯃꯥꯟꯕꯀꯣ
ꯑꯣ
ꯃꯨꯞꯞ ꯊꯥꯔꯒ ꯍꯣꯁꯄꯤꯇꯥꯜ ꯌꯧꯔꯁꯨ ꯋꯥꯔꯤ ꯂꯤꯔꯄꯕ ꯑ
ꯌꯥꯏ ꯏꯅꯦ ꯃꯥꯒꯤ ꯋꯥꯔꯤꯗꯨꯗꯤ
ꯎꯝ
ꯑꯁꯋꯥꯏꯗ
ꯀꯃꯥꯏꯅꯣ
ꯈꯪꯗꯦ ꯍꯟꯗꯛ ꯃꯔꯛꯀꯣ ꯇꯨꯝꯕꯗꯨꯅ ꯐꯖꯅ ꯑꯗꯨꯝ ꯅꯨꯡꯉꯥꯏꯅ ꯇꯨꯝꯕ ꯐꯪꯗꯕꯒꯤꯣ
ꯎꯝ
ꯌꯥꯝꯅ ꯋꯥꯕ ꯇꯥꯏꯇ ꯇꯧ ꯑꯗꯨꯒ ꯑꯗꯨꯝ ꯋꯥꯁꯨ ꯍꯟꯗꯛꯇꯤ ꯌꯥꯝ ꯉꯥꯡꯉꯤꯗꯅ
ꯍꯣꯏ ꯍꯣꯏ
ꯑꯩꯒꯤ ꯆꯤꯟꯅ ꯋꯥ꯭ꯔꯦ
ꯉꯥꯡꯃꯟꯕꯌꯦꯀꯣ ꯋꯥꯔꯤ ꯁꯥꯟꯅꯔꯁꯨ ꯇꯨꯃꯤꯟꯗ ꯑꯗꯨꯝ ꯎꯝ ꯂꯩ ꯑꯃꯨꯛ ꯉꯥꯡꯕ ꯍꯩꯇꯦꯕꯀꯣ ꯑꯗꯨꯒꯤ ꯑꯩꯗꯣ ꯑꯗꯨꯝ ꯉꯥꯡꯕꯅꯤꯅ ꯋꯥ ꯈꯔ ꯏꯅꯔꯖꯤ ꯂꯩꯇꯦ
ꯏꯁꯤꯡ ꯀꯣꯛ ꯀꯣꯛ ꯀꯣꯛ ꯊꯛꯆꯤꯜꯂꯗꯨꯅ
ꯋꯥ ꯉꯥꯡꯃꯜꯂꯁꯨ ꯋꯥꯏ ꯍꯥꯏꯕꯗꯨꯅꯤ ꯅꯣꯏꯗꯤ ꯋꯥꯗ
ꯑꯁ ꯋꯥꯏꯗ ꯀꯗꯥꯏ ꯋꯥꯔ ꯈꯧꯔꯤ ꯔꯥꯏꯗꯏꯗ
ꯑꯩ ꯉꯔꯥꯡ ꯅꯨꯡꯗꯥꯡꯗꯣ ꯈꯅꯥꯎꯗꯣ ꯀꯪꯕꯅꯤꯅꯦ ꯋꯥ ꯉꯥꯡꯃꯟꯕꯒꯤ
ꯎꯝ
ꯑꯩꯁꯨ ꯀꯩꯅꯣ ꯇꯧꯔꯒ ꯏꯁꯤꯡ ꯊꯛꯀꯂꯊꯛ ꯁꯤꯤꯂꯝꯂꯝ ꯀ ꯍꯧꯥꯎꯔ
ꯑꯣ ꯍꯥꯏꯥꯏꯕꯔꯖꯅꯤꯀꯣ ꯃꯤ ꯈꯔꯗꯤꯤ ꯑꯁꯤꯗꯒꯤ ꯅꯨꯄꯤ ꯀꯣꯏꯕ ꯅꯨꯄꯥ ꯀꯣꯏꯕꯁꯨ ꯌꯥꯝ ꯌꯥꯎꯔꯝꯃꯅꯤꯀꯣ
ꯈꯪꯗꯦ ꯑꯗꯨꯗꯤ
ꯑꯁ ꯅꯍꯥꯟꯃꯨꯛ ꯌꯥꯝ ꯍꯥꯏꯅꯔꯝꯕꯗꯨꯗꯤ
ꯃꯤꯃꯥꯟ ꯊꯥꯔꯛꯇꯅꯣ ꯑꯩꯒꯤ ꯀꯩꯅꯣꯗꯨ ꯃꯤꯁꯨ ꯑꯣꯏꯔꯦꯅ
ꯑꯗꯨꯁꯨ ꯊꯥꯏꯌꯦ ꯑꯗꯨ ꯅꯍꯥꯟꯃꯨꯛꯁꯨ ꯀꯣꯄꯒꯤ ꯋꯥꯔꯤ ꯌꯥꯝ ꯉꯥꯡꯕꯅꯦ ꯃꯣꯏ
ꯎꯝ
ꯀꯩꯅꯣ ꯑ ꯍ ꯍꯣꯏ ꯍ ꯍ ꯍ
ꯍꯜ ꯍꯥꯏꯣ
ꯎꯝ ꯀꯩꯅꯣꯒꯨꯝꯕ ꯊꯦꯡꯅꯔꯕꯣ ꯃꯧꯒꯨꯝꯕ ꯊꯦꯡꯅꯔꯕꯣ
ꯑꯩꯗꯤ ꯃꯧꯁꯦ ꯊꯦꯡꯗꯤ ꯊꯦꯡꯅꯔꯝꯃꯅꯤ ꯑꯗꯨꯕꯨ ꯑꯩ ꯍꯪꯗꯦ ꯍꯪꯗꯦ ꯃꯧꯗꯤ ꯌꯥꯝ ꯃꯥꯟꯕ ꯑꯉꯥꯡꯕ ꯋꯥꯉꯥꯡꯕ ꯀꯥꯟꯗ
ꯑꯉꯥꯡꯒ ꯀꯞꯂꯛꯑꯏꯗ ꯃꯅꯤꯡꯗ ꯑꯁ ꯂꯣꯏꯔꯦꯗ
ꯅꯪꯗꯤ ꯌꯥꯝ ꯊꯦꯡꯅꯩꯩꯅ ꯑꯗꯨꯒꯒꯨꯝꯕ
ꯑꯁ ꯁꯥꯏꯅ ꯇꯥꯏ ꯍꯟꯗꯛꯀꯤ ꯀꯩꯅꯣꯁꯤꯗꯤ ꯑꯩꯈꯣꯏꯒꯤ ꯀꯣꯜ ꯁꯦꯟꯇꯔꯁꯤꯗꯤ ꯑꯩ ꯉꯛꯄ ꯉꯛꯄ ꯉꯛꯇ ꯊꯦꯡꯅ
ꯎꯝ ꯌꯥꯝ ꯃꯥꯜꯂꯦ ꯌꯥꯝ ꯄꯛꯀꯗꯕ ꯃꯥꯜꯂꯦ ꯅꯪ ꯋꯥꯔꯤ ꯁꯥꯟꯅꯕ
ꯑꯁ ꯑꯩ ꯂꯥꯡꯗ꯭ꯔꯦꯗ ꯇꯨꯃꯤꯟꯅ ꯇꯥꯔꯦꯗ
ꯑꯍꯣ ꯅꯪ ꯅꯪꯁꯨ ꯋꯥ ꯉꯥꯡꯗ꯭ꯔꯕ
ꯎꯝ
ꯌꯥꯏꯅꯦ ꯅꯪꯗꯣ
ꯍꯌꯦꯡ ꯑꯗꯨꯝ ꯃꯧꯈꯣꯏꯗꯤ ꯐꯖꯅ ꯍꯌꯦꯡ ꯋꯥ ꯉꯥꯡꯕ ꯈꯩꯗꯦ
ꯃꯗꯤ ꯍꯩꯒꯅꯤꯅꯦ
ꯎꯝ
ꯏꯃꯥꯟꯅꯕꯤ ꯈꯔꯁꯨ ꯋꯥꯔꯤ ꯁꯥꯕ ꯐꯪꯕ ꯃꯥꯜꯂꯦ ꯃꯧꯁꯤꯡꯗꯣ ꯑꯗꯨꯒ ꯃꯣꯏꯗꯤ ꯀꯔꯤ ꯋꯥꯔꯤ ꯁꯥꯕꯤꯕ꯭ꯔꯥ ꯍꯥꯏꯕ ꯅꯨꯄꯤ ꯃꯆꯣꯏ ꯑꯣꯏꯕꯅꯤꯅ
ꯎꯝ
ꯎꯝ ꯌꯨꯝ ꯄꯥꯟꯝꯗ ꯋꯥꯔꯤ ꯂꯤꯕꯤ ꯍꯥꯏꯌꯦꯦ
ꯑꯣ ꯑꯣ
ꯑꯉꯥꯡ ꯂꯩꯕꯒꯤꯒ
ꯑ ꯑꯩꯕꯨ ꯅꯍꯥꯟꯗꯤ ꯏꯔꯛꯄꯗꯣ ꯀꯩꯅꯣꯒꯤ ꯃꯇꯥꯡꯗꯅꯦ ꯑꯉꯥꯡ ꯀꯩꯅꯣ ꯄꯨꯛ ꯃꯅꯨꯡꯗ ꯂꯩꯈꯤꯗ꯭ꯔꯕ ꯑꯗꯨꯒꯤ ꯋꯥꯔꯤ ꯐꯖꯅ ꯂꯤꯔꯛꯄꯤꯕ ꯍꯥꯏꯁꯦ
ꯕꯤꯔꯥꯅꯤꯅꯦ ꯅꯪꯁꯨ ꯑꯗꯨꯝ ꯐꯖꯅ ꯇꯥꯔꯦ
ꯑꯩ ꯁꯨ ꯀ꯭ꯔꯤ ꯍꯥꯏꯅꯦ ꯎꯝ ꯍꯣꯏ ꯎꯝ ꯑꯗꯨꯝ ꯑꯦ